ꯑ ꯅꯪꯗ ꯂꯧꯕ꯭ꯔꯣ ꯑ ꯅꯨꯡꯉꯥꯏꯔꯤꯌꯦ꯫
ꯇꯥꯛꯆꯥꯔꯔꯕꫭ
ꯑ ꯆꯥꯛꯆꯥꯔꯦ ꯑꯗꯨꯒ ꯎꯝ ꯁꯨꯝꯦ
ꯅꯪꯗꯤ ꯅꯁꯥꯏ ꯃꯤ ꯃꯤꯉꯣꯟꯗ ꯀꯥꯡꯁꯣ ꯆꯥꯢ ꯍꯥꯏꯔꯝꯃꯦ ꯅꯦ꯫
ꯍꯥꯏꯗꯦ ꯃꯥꯅ ꯍꯥꯏꯖꯟꯅꯤꯡꯉꯦꯍꯦ꯫
ꯑꯩ ꯅꯣꯛꯅꯤꯡꯕꯅ ꯁꯤꯗꯣꯔꯦꯗ
ꯃꯁꯥꯅ ꯄꯨꯡꯅꯥꯏ ꯁꯦꯝ ꯍꯥꯏꯖꯅꯤꯡꯃꯤ ꯋꯥꯔꯤ ꯁꯣꯛꯅꯤꯡꯉꯥꯏꯅꯤꯅ
ꯑꯣ꯫
ꯀꯩꯁꯨ ꯋꯥꯏ ꯍꯥꯏꯗꯦ ꯆꯥꯛ ꯆꯥꯗ꯭ꯔꯦ ꯆꯥꯛ ꯌꯥꯝ ꯥꯝꯃꯦ ꯈꯣꯠꯂꯦ ꯍꯥꯏꯔꯒ ꯃꯥꯅ ꯑꯂꯨꯕ ꯋꯥꯔꯤ ꯑꯝ ꯂꯤꯕꯤꯒꯦꯕꯀꯣ ꯑꯗꯨ ꯅꯨꯄꯥꯗꯨꯅ ꯈꯪꯕ꯭ꯔꯥ ꯀꯩꯅꯣ
ꯍꯣꯏ ꯍꯣꯏ ꯍꯣꯏ꯫
ꯀꯩꯝ ꯇꯧꯔꯣꯢꯌꯦ ꯅꯨꯄꯥ ꯋꯥꯔꯤꯅꯤ꯫
ꯑꯥ ꯍꯣꯏ ꯍꯣꯏ ꯅꯪ ꯅꯪꯅ ꯅꯁꯥꯟꯅ ꯄꯟꯕꯗꯣ ꯀꯧ ꯈꯪꯗ꯭ꯔ ꯃꯥꯜꯂꯦ
ꯑꯗꯨꯒ ꯍꯪꯕ꯭ꯔꯥ ꯅꯨꯄꯥꯗꯨꯅ ꯍꯪꯕ꯭ꯔꯥ ꯀꯩ ꯏꯟꯁꯥꯡ ꯊꯣꯡꯒꯦ ꯍꯥꯏꯕ ꯑꯩꯅ ꯈꯪꯕ꯭ꯔꯥ
ꯎꯝ ꯎꯝ꯫
ꯑꯂꯨ ꯑꯅꯤ ꯊꯣꯛꯅꯤ
ꯃꯥꯅꯥ ꯇꯨꯒꯠꯆꯩꯌꯦ꯫
ꯇꯥꯞꯅ ꯉꯉꯨꯍꯦ ꯃꯥꯗꯣ ꯑꯁꯦꯡꯕꯒꯤ ꯍꯥꯏꯕ ꯃꯥꯅꯦꯕ ꯑꯩ ꯋꯥꯈꯜꯗ ꯈꯪꯕ꯭ꯔꯥ ꯑ ꯃꯥ ꯉꯁꯥꯏ ꯄ꯭ꯔꯦꯁꯔ ꯀꯨꯀꯔꯗ ꯑꯂꯨ ꯀꯌꯥꯝ ꯀꯥꯝꯃꯒ ꯂꯩꯔꯤꯅꯦꯕ ꯕꯤꯔꯣꯟꯕ ꯃꯦꯠꯂꯦ ꯍꯥꯢꯌꯦ ꯈꯨꯃꯦꯠꯇꯣ ꯑꯗꯨꯒꯤ ꯑꯩꯗꯣ ꯁꯦꯟ ꯈꯠꯇꯅ ꯈꯟꯈ꯭ꯔꯕꯒꯤꯔ ꯃꯥꯅ ꯍꯥꯏꯔꯛꯄꯗꯨ ꯃꯥꯁꯦꯟꯁꯤꯅ ꯍꯥꯏꯔꯅꯣ ꯈ꯭ꯔꯦꯕ
ꯑ
ꯑ ꯅꯪ ꯅꯤꯡꯕ ꯅꯤꯡꯕꯁꯥꯏ
ꯎꯝ
ꯑꯗꯨꯒ ꯋꯥꯔꯤ ꯁꯤꯅꯁꯤꯟꯅꯔꯒꯗꯤ ꯃꯥꯒꯤ ꯗꯨꯀꯥꯟ ꯆꯠꯂꯦꯕꯀꯣ
ꯎꯝ꯫
ꯋꯥꯉꯥꯡꯌꯦ ꯋꯥꯡꯉꯦ ꯑꯗꯨꯒ ꯃꯥꯁꯦ ꯋꯥꯁꯦ ꯂꯦꯞꯅꯤꯡꯗꯕꯩ ꯇꯥꯏꯞꯇ ꯑꯗꯨꯝ ꯉꯥꯡꯅꯩꯅꯦꯕ ꯗꯨꯀꯥꯟꯗ ꯑꯣ ꯏꯅꯦ ꯆꯛ ꯑꯁꯤ ꯇꯧꯔꯕ꯭ꯔꯣ ꯅꯪꯗꯤ ꯑꯉꯣꯟꯗ ꯇꯧꯔꯛꯀꯅꯤ ꯈꯪꯉꯦ꯫
ꯑꯣ꯫
ꯈꯔ ꯍꯩꯌꯦꯕ ꯃꯥꯁꯦ
ꯑꯣ ꯍꯣꯏ ꯍꯣꯏ ꯇꯧꯋꯦ꯫
ꯎꯝ꯫ ꯑꯣ ꯃꯤ
ꯀꯔꯤ ꯌꯦꯟꯖꯥꯡ ꯆꯥꯔꯒꯦ
ꯑꯩꯈꯣꯏꯒꯤ ꯉꯁꯤ ꯌꯦꯟ ꯊꯣꯡꯉ
ꯑꯁ ꯀꯥꯎꯈ꯭ꯔꯦꯗꯥ ꯏꯃꯥꯟꯅꯕꯤ꯫
ꯌꯥꯝ ꯍꯥꯎ ꯐ ꯍꯥꯎ ꯃꯅꯤ ꯂꯣꯏ ꯅꯪꯁꯨ ꯇꯥꯕ ꯂꯥꯛꯑꯣ ꯅꯣꯡꯃꯗꯤꯀꯣ
ꯀꯧꯔꯣꯅꯦ ꯅꯪ ꯁꯨꯡꯀꯧꯗꯤ ꯀꯧꯔꯛꯇꯦ ꯆꯥꯕ ꯂꯥꯛꯑꯣ ꯆꯥꯕ ꯂꯥꯛꯑꯣꯗꯤ ꯑꯗꯨꯝ ꯍꯥꯏꯌꯦ
ꯑ ꯍꯥꯎ
ꯑꯁ ꯃꯥꯏꯁꯦ ꯌꯥꯗ꯭ꯔꯦ ꯍꯧꯖꯤꯛꯀ ꯑꯩ ꯎꯔꯤꯡ ꯊꯨꯡꯕꯅ ꯊꯨꯡꯕꯅ ꯊꯨꯡꯕꯅ꯫
ꯅꯪꯒꯤ ꯅꯈꯨꯠꯇꯃꯤꯡꯁꯦꯜ ꯄꯥꯏꯕ꯭ꯔꯣ ꯍꯧꯖꯤꯛꯁꯦ
ꯐꯥꯏꯗꯦ
ꯎꯝ
ꯌꯥꯝ ꯈꯪꯕ ꯌꯥꯝ ꯁꯥꯔꯛꯀꯅꯨ꯫
ꯌꯦꯡꯁ ꯑꯩꯁꯨ ꯅꯪꯗ ꯋꯥ ꯍꯥꯏꯕꯗꯣ ꯃꯤꯁꯦ ꯌꯦꯡꯉꯣꯟꯕꯗ ꯑꯗꯨꯝ ꯍꯥꯏꯕꯒꯤ ꯏꯃꯥꯟꯕꯅꯤꯗ
ꯍꯥ.. ꯑꯥ ꯅꯣꯛꯅꯤꯡꯉꯤꯗ
ꯑꯣ꯫
ꯑꯩ ꯉꯁꯥꯏ ꯑꯁꯦꯡꯕ ꯌꯥꯝ ꯌꯥꯝꯈ꯭ꯔꯦ ꯍꯧꯖꯤꯛꯇꯤ ꯄꯥꯏꯔꯦꯀꯣ
ꯑꯥꯎ
ꯑꯩ ꯁꯤꯃ ꯌꯥꯝꯈ꯭ꯔꯦ ꯑꯩ ꯃꯣꯔꯣꯛ ꯆꯥꯃꯟꯕꯤꯒꯔꯥ ꯅꯠꯇ꯭ꯔꯒ ꯀꯩ ꯇꯧꯕꯤꯔꯥ ꯈꯪꯗꯦ
ꯑꯣ꯫
ꯀꯔꯤꯒꯤꯔꯥ ꯈꯪꯗ꯭ꯔꯦ
ꯎꯝ ꯑꯩꯒꯤꯁꯦ꯫ ꯍꯧꯖꯤꯛꯁꯦ ꯀꯃꯥꯏꯅ ꯇꯧꯁꯤꯔꯣ ꯅꯪꯒꯤ ꯀ꯭ꯂꯥꯁ ꯀꯣꯂꯦꯖ ꯄꯨꯡ ꯀꯌꯥꯗ ꯆꯠꯇꯣꯏꯕ ꯃꯥꯟꯒꯦ
ꯈꯣꯏ ꯏꯃꯥꯟꯅꯕꯤꯗ ꯄꯨꯡ ꯑꯅꯤ ꯍꯥꯏꯌꯦ ꯈꯪꯗꯦ꯫
ꯑꯣꯝ
ꯃꯥꯁꯦ ꯑꯄꯤꯛ ꯇ ꯀꯣꯜ ꯇꯧ ꯑ ꯑꯄꯤꯛꯄꯗꯨꯗꯨꯗ ꯍꯪꯉꯦ ꯍꯥꯏꯌꯦ
ꯑꯣ꯫
ꯑꯗꯨꯃꯅ ꯍꯥꯏꯔꯤꯁꯦ ꯑꯩꯈꯣꯏ ꯑꯦꯛꯖꯥꯝ ꯂꯩꯈ꯭ꯔꯕꯒꯤꯀꯣ
ꯎꯝ꯫
ꯑꯥ ꯃꯦꯝꯗꯣ ꯃꯅꯨꯡꯗ ꯂꯩꯌꯦ ꯍꯥꯏꯌꯦ ꯑꯗꯨꯒꯤ ꯑꯥ ꯑ ꯍꯥꯏꯕꯗꯤ꯫ ꯂꯟꯁ ꯆꯥꯛ ꯆꯥꯕ ꯂꯣꯏꯒꯕ ꯃꯇꯨꯡꯗ ꯆꯠꯁꯦ ꯍꯥꯢꯕ ꯍꯥꯏꯔꯛꯑꯦꯕ ꯃꯥꯅ꯫
ꯑꯣ ꯑꯣ
ꯑꯗꯨꯅꯦꯗ꯫
ꯎꯝ ꯏꯇꯪ ꯀꯌ꯭ꯥꯝ ꯄꯥꯔꯒꯦ
ꯑꯩ ꯄꯥꯗ꯭ꯔꯤꯌꯦ ꯉꯔꯥꯡꯗꯒꯤ ꯍꯜꯂꯛꯑꯒ ꯇꯨꯝ ꯇꯨꯝ ꯇꯨꯝ ꯇꯨꯝꯔꯒ ꯂꯩꯌꯦ ꯐꯣꯟ ꯃꯦꯠꯂꯒ ꯂꯩꯌꯦ ꯑꯗꯨꯒꯤ ꯑꯩ ꯄꯥꯗ꯭ꯔꯤ ꯑ ꯐꯥꯎ ꯃꯊꯥ ꯁꯥꯔꯦꯕ ꯑꯗꯨꯒꯤ
ꯊꯕꯛꯇꯤ ꯇꯧꯋꯤꯅ
ꯑꯩ ꯉꯔꯥꯡꯗꯣ꯫ ꯑꯦꯛꯖꯥꯝ ꯂꯩꯌꯦꯕꯀꯣ ꯉꯔꯥꯡꯁꯦ ꯑꯗꯨꯒꯤ ꯑꯩꯁꯦ ꯅꯨꯡꯗꯥꯡ ꯑꯍꯤꯡꯁꯤꯗ ꯑꯩ ꯇꯨꯝꯗ꯭ꯔꯦꯕ ꯑꯗ ꯇꯨꯝꯗꯤ ꯇꯨꯝꯃꯦ ꯑꯗꯨꯕꯨ ꯇꯨꯝꯁꯤꯠ ꯐꯥꯗꯦꯕꯀꯣ ꯑꯗꯨꯒꯤ ꯑꯩꯁꯦ ꯇꯨꯝꯁꯨ ꯇꯨꯝꯅꯤꯡꯕ ꯇꯨꯝꯕꯁꯨ ꯌꯥꯗ꯭ꯔꯕ ꯃꯤꯠ ꯑꯨꯢꯁꯤꯟ ꯇꯨꯝꯕ ꯌꯥꯗ꯭ꯔꯕ ꯑꯗꯨꯒꯤ ꯐꯣꯟ ꯃꯦꯠꯂꯦ ꯃꯦꯠꯂꯒ ꯂꯩꯔꯕ ꯑꯗꯨꯒꯤ ꯊꯦꯡꯅ ꯇꯨꯝꯃꯦ ꯄꯨꯡ ꯑꯅꯤ ꯃꯈꯥꯏ ꯍꯦꯟꯈ꯭ꯔꯒꯦꯔꯥ ꯍꯦꯟꯂꯣꯏꯒꯦꯔꯗꯤ
ꯅꯪꯅ ꯇꯨꯝꯅꯤ ꯑꯩꯉꯣꯟꯗꯗꯤ ꯍꯥꯏꯔꯝꯃꯦꯀꯣ ꯅꯪꯁꯦ ꯑꯍꯥꯟꯕꯗꯗꯤ ꯄꯨꯡ ꯕꯥꯔꯣꯒ ꯇꯥꯕ ꯃꯥꯜꯂꯦ ꯑꯩ ꯇꯨꯝꯃꯒꯦꯀꯣ ꯍꯥꯏꯔꯝꯃꯕꯅꯦꯕ ꯅꯪꯁꯦ꯫
ꯍꯣꯏ ꯍꯣꯏ ꯑꯗꯨ ꯃꯇꯝꯗ ꯑꯩ ꯇꯨꯝꯃꯛꯀꯤꯦ ꯍꯥꯏꯔꯒ ꯑꯩꯗ ꯑꯩꯁꯦ ꯁꯨꯡꯛꯇꯨꯝ ꯇꯨꯝꯕ ꯌꯥꯗ꯭ꯔꯕ ꯑꯩꯁꯦ ꯃꯤꯠꯁꯦ ꯈꯣꯨꯝꯖꯤꯟꯒꯦ ꯍꯥꯏꯕ ꯁꯨꯡꯌꯥ ꯌꯥꯗ꯭ꯔꯕ ꯑꯗꯨꯒꯤ ꯑꯩꯁꯦ꯫ ꯑꯃꯨꯛꯀꯒꯜꯂꯒ ꯑꯃꯨꯀ ꯑ ꯄꯥꯏꯔꯦꯕꯀꯣ ꯐꯣꯟꯁꯦ ꯄꯥꯏꯔꯦ ꯑꯗꯣ ꯃꯦꯠꯂꯦ ꯑꯗꯣ ꯅꯅꯥꯛꯇ ꯂꯥꯛꯑꯦ ꯑꯗꯨꯒ ꯑꯗꯨꯅꯤ ꯇꯧꯔꯤꯗꯣ ꯑꯗꯨꯒ ꯍꯧꯒꯠꯄꯗꯨ ꯍꯧꯒꯠꯄꯁꯦ ꯈꯪꯗꯦ ꯄꯨꯡ ꯀꯌꯥ ꯇꯨꯝꯔꯒ ꯇꯨꯝꯁꯤꯠ ꯐꯥꯒꯦꯔꯥ ꯈꯪꯗꯦ
ꯅꯣꯏ ꯁꯤꯗꯤ ꯄꯨꯨꯡ ꯆꯥꯥꯎꯠ ꯄ
ꯃꯄꯥꯟ ꯍꯦꯜꯂꯦꯗ ꯇꯔꯥ ꯇꯥꯒꯗꯧꯔꯦ ꯇꯨꯝꯅꯤꯡꯕꯁꯦ ꯇꯨꯝꯅꯤꯡꯕꯁꯦ ꯇꯨꯝꯅꯤꯡꯕꯁꯦ ꯑ ꯑꯃ ꯀꯝꯀꯥꯟ ꯐꯥꯗꯣꯏꯅꯣ ꯈꯪꯗꯦ
ꯈꯔ ꯈꯔ ꯀꯟꯂꯛꯑꯦꯅꯦ ꯅꯪꯒꯤꯁꯦ ꯅꯨꯡꯉꯥꯏꯌꯦꯅꯦ
ꯍꯥꯥ꯫
ꯈꯔ ꯈꯔ ꯀꯟꯂꯛꯑꯦ
ꯑꯧ ꯑꯩꯗꯨ ꯗꯥꯢꯔꯦꯛ ꯎꯐꯣꯛ ꯃꯃꯥꯡꯗ ꯑꯩꯒꯤ ꯆꯤꯟꯕꯥꯟ ꯊꯝꯕ ꯑꯗꯨꯒꯤ ꯍꯥ ꯍꯥ ꯍꯥ
ꯌꯥꯝ ꯅꯨꯡꯉꯥꯏꯌꯦ꯫
ꯑꯗꯨ ꯑꯩ ꯀꯟꯅ ꯋꯥ ꯉꯥꯡꯈ꯭ꯔꯦ
ꯑꯣ ꯌꯥꯝ ꯐꯩꯌꯦꯒ
ꯑꯣ ꯍꯧꯖꯤꯛꯀꯥꯟ ꯑꯩ ꯏꯃꯥꯟꯅꯕꯤ ꯑꯃꯗꯣ ꯑꯃꯨꯕꯤ ꯗꯣ ꯀꯣꯜꯒ ꯇꯧꯔꯛꯈꯤꯗ꯭ꯔꯦ ꯃꯥ ꯌꯥꯝ ꯆꯤꯟꯈ꯭ꯔꯕ ꯃꯥꯜꯂꯦ ꯃꯥ ꯌꯥꯝ ꯆꯦꯟ ꯇꯧꯈ꯭ꯔꯦ
ꯀꯣꯏꯕ ꯌꯥꯝ ꯆꯠꯂꯥꯒ ꯂꯩꯌꯦ ꯑꯗꯨꯅꯥꯅꯦ
ꯀꯔꯤ
ꯑꯦ ꯏꯃꯥꯟꯅꯕꯤ ꯑꯃꯨꯕꯤ ꯍꯥꯏꯗꯣ ꯀꯗꯥꯏ ꯂꯩꯕ꯭ꯔꯣ
ꯑꯦ ꯅꯪꯅ ꯈꯜꯂꯤꯁꯦ ꯀꯅꯥꯔꯣ
ꯑꯩꯅ ꯈꯔꯁꯤꯅ ꯑꯩꯈꯣꯏꯒꯤ ꯀꯣꯔꯁ ꯃꯥꯟꯅꯕ
ꯑꯩꯈꯣꯏꯒ
ꯑꯥꯎ
ꯀꯩꯅꯣ ꯍꯥꯏꯁꯤꯕꯨ ꯑꯩ ꯏꯃꯥꯟꯅꯕꯤ ꯑꯃꯨꯕꯤꯗꯣ ꯑꯥ ꯂꯩꯕꯥꯗꯣ ꯍꯥꯏꯕꯅꯤꯅꯦ
ꯑꯗꯨꯗꯤ ꯃꯥꯏ ꯅꯨꯄꯥ ꯍꯟꯇꯛ ꯃꯤꯁꯦ ꯁꯥꯟꯅꯩꯗꯨꯗꯤ ꯑꯗꯨꯒꯤꯅꯦ
ꯑꯗꯨꯒꯤ ꯑꯣꯏꯔꯝꯕꯥꯁꯨ ꯌꯥꯏꯌꯦ ꯑꯗꯨ ꯑꯩ ꯍꯧꯖꯤꯛꯀꯥꯟ ꯈꯔ ꯉꯥꯡꯉꯦꯕꯥ ꯅꯪ ꯅꯨꯄꯥꯗ ꯈꯔ ꯈꯔ ꯍꯥꯏꯕꯗꯤ ꯅꯪ ꯊꯥꯅꯕ ꯈꯣꯠꯄ ꯇꯧꯒꯅꯨ ꯅꯪ ꯑꯗꯨꯒ ꯄ ꯇꯧꯂ ꯍꯥꯏꯕꯒꯤ ꯃꯥꯁꯦ ꯈꯔꯣ ꯈꯪꯗꯦ ꯀꯩ ꯇꯧꯕ꯭ꯔꯥ ꯈꯪꯗꯦ ꯑꯩꯅ ꯉꯥꯡꯕꯅꯦꯕ ꯅꯪ ꯂꯦꯝꯅ ꯂꯩꯌꯣ ꯅꯨꯄꯥꯁꯨ ꯄꯄꯥ ꯀꯩꯅꯣ ꯇꯧꯅꯈꯤꯒꯅꯣ ꯃꯤꯅ ꯀꯔꯤ ꯈꯜꯂꯪ ꯈꯟꯈꯤꯒꯅꯤ ꯍꯥꯏꯕ ꯑꯩꯅ ꯍꯥꯏꯕ ꯅꯨꯄꯥꯅ ꯂꯥꯜꯂꯁꯨ ꯅꯪꯅ ꯅꯨꯄꯤ ꯇꯨꯄꯤꯟ ꯂꯩꯒꯗꯧꯔꯤꯕꯅꯦ ꯅꯪꯗꯤ ꯑꯃꯁꯨ ꯊꯥꯅꯩ ꯑꯃꯁꯨ ꯊꯥꯅꯩ ꯑꯗꯨꯗꯤ ꯑꯩꯅ ꯑꯗꯨꯃꯥꯏꯅ ꯉꯥꯡꯕꯅꯦꯕꯀꯣ ꯃꯥꯁꯦ ꯇꯨꯃꯤꯟ ꯂꯩꯌꯦ ꯑꯩ ꯀꯩꯝ ꯇꯧꯗꯦꯗ ꯑꯩ ꯀꯩꯝ ꯇꯧꯗꯦꯗ ꯍꯥꯏ ꯑꯗꯨꯒ ꯃꯥꯅ ꯏꯁꯇꯣꯔꯤ ꯊꯝꯕ ꯈꯨꯗꯤꯡ ꯍꯧꯖꯤꯛꯀꯤ ꯇꯤ ꯅꯨꯄꯥꯗꯨꯒ ꯑꯗꯨꯝ ꯊꯥꯅꯔ ꯄꯤꯅꯔꯒ ꯔꯤꯄ꯭ꯂꯥꯏ ꯄꯤꯅꯔꯒ ꯇꯧꯋꯦ ꯍꯧꯖꯤꯛꯁꯨ ꯑꯁꯦꯡꯕ ꯊꯥꯅꯔꯝꯒꯅꯦꯕ ꯃꯣꯏꯗꯣ ꯐꯣꯟ ꯄꯥꯏꯔꯒ ꯍꯧꯖꯤꯛꯀꯤ ꯅꯨꯄꯥꯗꯨꯅꯅꯦ ꯆꯠꯄ ꯈꯣꯠꯄꯒꯤ ꯌꯥꯝ ꯍꯥꯏꯔꯛꯑꯦ ꯍꯥꯏꯌꯦ ꯑꯩ ꯑꯩ ꯍꯜꯂꯛꯑꯦ ꯑꯩ ꯆꯠꯂꯦ ꯁꯤ ꯇꯧꯋꯦ ꯁꯤ ꯇꯧꯋꯦ ꯌꯥꯝ ꯍꯥꯏꯔꯛꯑꯦ ꯍꯥꯏꯌꯦ ꯅꯨꯄꯥꯗꯨꯅ
ꯎꯝ
ꯇꯥꯕ꯭ꯔꯣ
ꯇꯥꯏꯌꯦ
ꯎꯝ ꯑꯗꯨꯅꯤꯗ
ꯖꯥꯠ ꯖꯥꯠꯇꯤ ꯃꯥꯁꯨ ꯅꯨꯄꯥ ꯋꯥꯠꯄ ꯌꯥꯗꯕ ꯃꯤ ꯃꯥꯜꯂꯦꯀꯣ
ꯌꯥꯗꯦ ꯌꯥꯗꯦ ꯌꯥꯗꯦ ꯃꯥꯁꯨꯨꯝ ꯌꯥ ꯌꯥꯗꯦ
ꯉꯥꯏꯍꯥꯛꯇꯤ ꯇꯨꯃꯤꯟꯅ ꯂꯩꯅꯤꯡꯕ ꯃꯤ ꯑꯣꯏꯗꯦꯕ ꯍꯥꯏꯗꯤ
ꯑꯣꯏꯗꯦꯕ ꯑꯣꯏꯗꯦꯕ
ꯎꯝ
ꯉꯥꯡꯉꯨꯔꯥꯒꯅꯥꯅꯦ
ꯎꯝ
ꯌꯥꯗꯕ
ꯎꯝ ꯄꯩ ꯄꯩꯅꯤꯉꯥꯏ ꯃꯤ ꯑꯣꯏꯕ꯭ꯔꯥ
ꯃꯥ ꯄꯩꯗꯤ ꯄꯩꯗꯤ ꯃꯅꯨꯡꯗ ꯇꯧꯕ ꯃꯅꯨꯡꯗ
ꯎꯝ
ꯃꯅꯨꯡꯗꯥꯅꯦ ꯗꯔꯀꯥꯔ ꯇꯥꯗꯦ ꯍꯥꯏꯔꯒ ꯑꯩ ꯇꯧꯅꯤꯡꯕ ꯇꯧꯒꯥꯅꯤ ꯍꯥꯏꯕ ꯈꯣꯏꯗꯣ
ꯎꯝ
ꯑꯗꯨꯒꯨꯝꯕꯗꯣ ꯑꯣꯏ ꯃꯃꯥꯁꯦ
ꯎꯝ
ꯑꯗꯨꯒ ꯃꯤꯅ ꯇꯧꯔꯒꯅꯅꯦ ꯃꯥꯅ ꯋꯥ ꯑꯃꯨꯛꯒ ꯉꯥꯡꯕꯤꯕ
ꯈꯔ ꯆꯤꯟ ꯀꯟꯅꯤꯡꯉꯥꯏꯗꯤ ꯃꯥꯜꯂꯦ ꯃꯥꯁꯛꯁꯦ
ꯇꯤꯟ ꯀꯟꯗꯦ ꯑ ꯑ ꯍꯣꯏ ꯀꯟꯗꯦ ꯍꯥꯏꯗꯣ ꯑꯗꯨꯕꯨ ꯃꯤꯒꯤ ꯍꯥꯏꯊꯤꯕꯗꯤ ꯇꯧꯋꯦꯕꯥꯀꯣ ꯑ ꯃꯤꯅ ꯇꯧꯕꯗꯤ ꯉꯥꯡꯕ ꯃꯥꯅ ꯇꯧꯕꯗꯤ ꯑꯗꯨꯒ ꯃꯥꯅ ꯑꯃꯨꯛꯀꯥ ꯇꯧꯔꯛꯀꯥꯅꯤꯕ ꯑꯃꯨꯛꯀꯥ
ꯎꯝ ꯕꯦꯔꯥꯅꯤꯍꯦ ꯑꯗꯨꯁꯨ ꯅꯠꯇ꯭ꯔ
ꯎꯝ ꯑꯁ ꯑꯩꯅ ꯐꯖꯌꯥꯝ ꯉꯥꯡꯗꯤ ꯉꯥꯡꯈ꯭ꯔꯕꯅꯦ ꯌꯥꯗꯦ
ꯒ꯭ꯌꯥꯟ ꯇꯥꯔꯔꯣꯏ ꯃꯁꯥ ꯃꯁꯥꯅ ꯈꯔ ꯇꯧꯅꯤꯡꯕ ꯂꯩꯕꯅꯤꯗ ꯅꯪꯅ ꯍꯥꯏꯔꯁꯨ ꯌꯥꯔꯔꯣꯏ
ꯍꯥꯥ
ꯃꯥꯅ ꯇꯧꯅꯤꯡꯉꯦꯕ ꯑꯗꯨꯅꯅꯦꯕ
ꯍꯣꯏꯅꯦ ꯑꯗꯣ ꯑꯩꯅ ꯍꯥꯏꯕꯀꯣ ꯃꯥꯗꯣ ꯅꯨꯄꯥ ꯀꯥꯏꯅꯔꯕꯅꯦꯀꯣ ꯅꯨꯄꯥ ꯀꯥꯏꯅꯕꯗꯨꯗ ꯎꯝ ꯑꯩꯅ ꯍꯥꯏꯅꯤꯡꯕꯗꯤ ꯃꯥꯗꯣ ꯃꯥ ꯃꯆꯥꯅ ꯍꯥꯏ ꯑꯦ ꯑꯦ ꯅꯨꯄꯥꯗꯨꯅ ꯍꯧꯖꯤꯛꯀꯤ ꯃꯥꯒꯤ ꯑꯦꯛꯁ ꯇꯨꯅ ꯑꯗꯨꯝ ꯃꯦꯁꯦꯁ ꯊꯥꯔꯛꯑꯦ ꯈꯣꯠꯂꯦ ꯍꯥꯏꯌꯦ ꯍꯥꯏꯕꯀꯣ ꯑꯗꯨ ꯍꯥꯏꯕꯥ ꯑꯗꯨꯗꯤ ꯑꯩꯅ ꯍꯥꯏꯕ ꯅꯊꯔꯛꯑꯦ ꯍꯥꯏꯔꯒ ꯅꯪꯅ ꯑꯃꯨꯛꯀ ꯑꯃꯨꯛ ꯑꯃꯨꯛꯀ ꯊꯥꯅꯅꯤꯡꯗ꯭ꯔꯦ ꯑꯃꯨꯛꯀ ꯍꯥꯏ ꯑꯗꯣ ꯃꯥꯅ ꯃꯤꯅ ꯀꯣꯜ ꯇꯧꯔꯗꯤ ꯑꯃꯨꯛꯀ ꯄꯥꯏ ꯄꯥꯏꯕꯤꯌꯦ ꯑꯗꯨꯒ ꯅꯨꯄꯥꯗꯨꯅ ꯈꯔ ꯎꯁꯤꯠꯇꯕ ꯋꯥ ꯉꯥꯡꯉꯦ ꯍꯥꯏꯌꯦꯕꯀꯣ ꯑ ꯑꯗꯨ ꯒꯤ ꯎꯝ ꯀꯔꯤꯔꯥ ꯍꯥꯏꯕꯗꯣ ꯀꯥꯎꯊꯣꯛꯈ꯭ꯔꯦ ꯎꯁꯤꯠꯇꯥꯕ ꯋꯥ ꯉꯥꯡꯉꯦ ꯍꯥꯏꯕꯗꯣ ꯑꯣ ꯅꯪꯗꯤ ꯃꯤꯅ ꯑꯗꯨꯃꯥꯏꯅ ꯉꯥꯡꯅꯤꯉꯥꯏꯅ ꯅꯪꯅ ꯀꯣꯜ ꯑꯗꯨꯝ ꯄꯥꯏꯕꯤꯕꯗꯣ ꯃꯤꯅ ꯎꯁꯤꯇꯔꯠꯇ꯭ꯔꯗꯤ ꯕ꯭ꯂꯣꯛ ꯇꯧꯊꯣꯛꯑꯣ ꯀꯣꯜꯁꯨ ꯄꯥꯏꯕꯤꯒꯅꯨ ꯃꯍꯦꯁ ꯃꯍꯦꯁꯇꯨꯁꯨ ꯀꯔꯤꯝ ꯇꯧꯕꯤꯒꯅꯣ ꯍꯥꯏꯕ
ꯎꯝ
ꯑꯗꯨꯒ ꯃꯥꯅ ꯑꯩ ꯀꯦꯝ ꯇꯧꯗ ꯅꯪ ꯀꯦꯝ ꯇꯧꯗ꯭ꯔꯗꯤ ꯅꯪ ꯀꯔꯝꯥꯏꯅ ꯀꯣꯊꯅꯕ ꯕ ꯅꯣ ꯃꯤꯅ ꯇꯧꯔꯛꯑꯗꯤ ꯄꯥꯏꯕꯤꯒꯅꯨꯅꯦ ꯅꯪꯅ ꯑꯃꯨꯛꯀ ꯍꯥꯏꯌꯦ ꯁꯥꯟꯅꯅꯤꯡꯗꯦ ꯈꯣꯠꯇꯦ ꯑꯃꯨꯛꯀꯥ ꯍꯥꯏ ꯑꯗꯨꯒ ꯑꯃꯨꯛꯀꯥ ꯉꯥꯡꯒꯅꯤ ꯑꯃꯨꯛꯀ ꯄꯥꯏꯕꯤꯒꯅꯤ ꯍꯥꯏꯕ ꯑꯣꯔ ꯑꯗꯨꯒ ꯃꯥꯅ ꯍꯥꯏꯁꯦ ꯑꯁ ꯑꯣꯏꯔꯁꯥꯅꯨ ꯑꯩ ꯅꯣꯡꯃ ꯑꯁꯨꯃꯥꯏꯅ ꯍꯥꯏꯌꯦ ꯅꯨꯄꯥꯗꯨꯅ ꯅꯪꯒꯤꯗꯤ ꯑꯩꯒꯤ ꯑꯣꯏꯔꯕꯅꯤꯅ ꯀꯔꯤ ꯀꯔꯤꯔꯥ ꯍꯥꯏ ꯍꯥꯏꯌꯦ ꯑꯗꯨꯒꯤꯅꯦ ꯃꯥꯅ ꯍꯥꯏꯕ ꯑꯩ ꯅꯣꯡꯃꯗ ꯁꯦꯠꯁ ꯀꯔꯤ ꯍꯥꯏꯁꯤꯔꯥ ꯕꯥꯕꯨ ꯀꯩꯗꯧꯅꯤꯡꯉꯥꯏ ꯅꯣꯡꯃꯇ ꯑꯩ ꯁꯦꯠ ꯕꯤꯗꯤꯑꯣꯒꯨꯝꯕ ꯊꯥꯒꯠꯄꯁꯨ ꯌꯥꯎꯗꯦ ꯍꯥꯏꯌꯦ ꯃꯥꯅ ꯇ ꯑꯩ ꯍꯥꯏꯅꯤꯡꯕ꯭ꯔꯥ ꯈꯪꯗꯦꯕ
ꯑꯣ ꯑꯣ ꯑꯣ ꯃꯥꯅ ꯍꯥꯏꯅꯤꯡ
ꯑꯗꯨꯒ ꯃꯥꯅ ꯍꯥꯏꯁꯦ ꯑꯣ ꯑꯣ ꯍꯥꯏꯕꯗꯤ ꯃꯥꯅ ꯇꯧꯕ ꯍꯥꯏꯅꯤꯡꯉꯤꯁꯤꯅꯥꯅꯦ ꯕ꯭ꯔꯦꯛꯑꯞ ꯇꯧꯕꯁꯨ ꯑꯩ ꯀꯔꯤꯝ ꯈꯟꯗꯕꯤꯗꯅ ꯃꯥꯁꯦ ꯅꯨꯡꯉꯥꯏꯊꯣꯛꯀꯦ ꯁꯨꯃꯥꯏ ꯑꯗꯨꯃꯥꯏꯁꯦ ꯁꯤ ꯇꯧꯔꯒ ꯁꯥꯈꯤ ꯁꯤꯅꯦꯕ
ꯎꯝ
ꯑꯁꯤ ꯍꯥꯏꯕꯤꯒꯦ ꯃꯥꯀꯣ ꯕ꯭ꯔꯦꯛꯀꯞ ꯇꯧ ꯍꯥꯏꯔꯁꯨꯀꯣ ꯃꯥ ꯊꯃꯣꯏ ꯁꯦꯡꯅ ꯍꯥꯏꯕꯗꯤ ꯑꯦ ꯑꯩꯕꯨ ꯌꯥꯝ ꯀꯩꯗꯧ ꯍꯥꯏꯕ ꯅꯠꯇꯦ ꯃꯤ ꯕ꯭ꯔꯦꯛ ꯑꯞ ꯇꯧꯋꯦ ꯍꯥꯏꯔꯁꯨ ꯊꯥ ꯑꯃꯔ ꯑꯅꯤꯔ ꯑꯗꯨꯝ ꯃꯥꯁꯨ ꯊꯋꯥꯏ ꯅꯨꯡꯉꯥꯏꯇꯅ ꯑꯗꯨꯝ ꯂꯩꯌꯦꯅꯀꯣ ꯀꯞꯇꯅ ꯈꯣꯠꯇꯅ ꯑꯗꯨꯝ ꯊꯋꯥꯏ ꯅꯨꯡꯉꯥꯏꯇꯅ ꯂꯩꯕ ꯃꯥ ꯑꯗꯨꯒꯨꯝꯕ ꯁꯨꯡꯂꯩ ꯂꯩꯇꯦꯕ ꯅꯨꯄꯥ ꯑꯃ ꯀꯥꯏꯅꯔꯥꯅꯤꯅ ꯍꯥꯞ ꯑꯃ ꯑꯗꯨꯝ ꯇꯧꯒꯥꯅꯤ ꯍꯞꯇꯥ ꯑꯃ ꯑꯗꯨꯝ ꯅꯨꯡꯉꯥꯏꯇꯕ ꯇꯧꯕꯥꯅꯦ ꯑꯗꯨꯒ ꯑꯇꯣꯞꯄ ꯅꯨꯄꯥ ꯊꯥꯟꯅꯒꯅꯤ ꯑꯗꯨꯒ ꯏꯟꯁꯇꯥꯒꯨꯝꯕꯗ ꯋꯥꯆꯦꯞꯀꯨꯝꯕꯗ ꯐꯣꯇꯣ ꯑꯅꯩ ꯑꯅꯩꯕ ꯊꯥꯒꯠ ꯊꯥꯒꯠꯀꯥꯅꯤꯒ ꯃꯥꯒꯤ ꯃꯥꯇꯧꯁꯦ
ꯎꯝ
ꯑꯗꯣ ꯑꯩꯈꯣꯏ ꯉꯥꯡꯅꯕ ꯏꯆꯦ ꯈꯣꯏꯅ ꯑꯁ ꯅꯨꯄꯥ ꯀꯥꯏꯅꯕꯁꯨ ꯃꯥꯟꯗꯦ ꯅꯨꯡꯁꯤꯕ ꯅꯨꯡꯁꯤꯕꯗꯤ ꯅꯨꯡꯅꯧ ꯅꯨꯡꯁꯤꯕꯁꯨ ꯊꯥꯔꯒ ꯑꯃꯨꯛꯀ ꯐꯣꯇꯣ ꯑꯅ ꯑꯕꯗ ꯑꯃꯨꯛꯀ ꯊꯥꯒꯠꯄ ꯁꯥꯒꯅꯤ ꯑꯗꯨꯒ ꯃꯥꯏ ꯃꯇꯧꯁꯤꯁꯨ ꯃꯥꯒꯤ ꯋꯥꯈꯜ ꯅꯨꯡꯉꯥꯏꯇꯕ ꯀꯩꯅꯣ ꯇꯧꯗꯕ ꯀꯩꯝ ꯂꯩꯇꯦ ꯃꯥꯒꯤ ꯋꯥꯈꯜꯗ ꯑꯗꯨꯃ ꯍꯥꯏꯅꯕꯗꯤ ꯑꯩꯈꯣꯏꯅ ꯑꯗꯨꯅꯤꯗ
ꯃꯥꯅ ꯈꯔꯁꯨ ꯇꯧꯋꯦ ꯑꯗꯣ ꯃꯆꯦ ꯁꯤꯡꯅꯗꯤ ꯃꯥꯁꯦ ꯉꯥꯡꯗꯕ꯭ꯔꯥ
ꯑ ꯃꯅꯥꯎ ꯅꯨꯄꯥꯅꯁꯨ ꯉꯥꯡꯉꯦ ꯃꯆꯦ ꯈꯈꯣꯏꯅ ꯅꯨꯄꯥ ꯀꯣꯏꯕꯗꯨꯁꯨ ꯉꯥꯡꯉꯦ ꯍꯥꯏꯌꯦ ꯑꯦ ꯑꯗꯣ ꯈꯪꯗꯦ ꯑꯦ ꯃꯥꯅ ꯑ ꯁꯁꯨꯃꯥꯏꯅ ꯍꯥꯏꯌꯦꯕꯀꯣ ꯀꯔꯝ ꯀ ꯑꯣ ꯑꯣ ꯅꯍꯥꯟ ꯍꯧꯖꯤꯛꯀꯤ ꯃꯥ ꯅꯍꯥꯟ ꯑꯃ ꯑꯩꯅ ꯃꯥꯕꯨ ꯅꯨꯡꯁꯤꯕꯤꯕ ꯅꯨꯄꯥ ꯑꯃ ꯂꯩ ꯍꯥꯏꯕꯗꯣ
ꯑ
ꯑꯦ ꯑꯗ ꯑꯗꯨꯣ ꯅꯨꯄꯥꯗꯨꯗ ꯑꯗꯨꯣ ꯅꯨꯄꯥ ꯀꯥꯏꯅꯕꯁꯦ ꯑꯩ ꯅꯨꯄꯤꯁꯤꯗ ꯀꯥꯏꯅꯕꯤꯕꯅꯦꯕ
ꯎꯝ
ꯑꯗꯣ ꯅꯨꯄꯤꯁꯤꯅ ꯀꯥꯏꯅꯕꯤꯕꯁꯤꯗ ꯅꯨꯄꯤꯁꯤꯅ ꯁꯨꯃꯥꯏ ꯍꯥꯏ ꯏꯃꯨꯡꯅ ꯌꯥꯗꯕꯅꯦ ꯃꯆꯦ ꯅꯦ ꯍꯣꯅ ꯌꯥꯗꯕꯅꯤ ꯈꯣꯠꯇꯅꯤ ꯈꯣꯠꯇꯕꯅꯤ ꯑꯗꯨꯃꯥꯏꯅ ꯍꯥꯏꯌꯦꯕ ꯑꯣꯏꯗꯕ ꯉꯥꯡꯕꯅꯦꯕ ꯃꯥꯁꯦ ꯀꯣ ꯑꯁꯦꯡꯕꯗꯤ ꯑꯣꯏꯗꯤ ꯑꯣꯏꯗꯕ ꯑꯗꯨꯃꯥꯏꯅ ꯉꯥꯡꯕꯤ ꯗꯤꯕ ꯑꯃꯨꯛ ꯏꯃꯨꯡꯅ
ꯑꯥ
ꯑ ꯍꯧꯖꯤꯛꯀꯤ ꯅꯨꯄꯤꯁꯤꯅ ꯄꯥꯝꯗꯕꯤꯒꯤꯅꯦ ꯑꯗꯨꯃꯥꯏꯅ ꯑꯉꯥꯡꯕ ꯑꯗꯨꯒ ꯍꯧꯛꯀꯤ ꯍꯧꯖꯤꯛ ꯍꯧꯖꯤꯛꯀꯤ ꯃꯥꯅ ꯁꯥꯟꯅꯔꯤꯕ ꯅꯨꯄꯥꯁꯦ ꯃꯥꯒꯤ ꯑꯦꯛꯁ ꯑꯃ ꯂꯩꯔꯝꯃꯤ ꯍꯥꯏꯌꯦ ꯑꯁꯤꯁꯦ ꯑꯩꯈꯣꯏ ꯈꯨꯗꯤꯡ ꯅꯨꯄꯤ ꯑꯣꯏꯕ ꯑꯁꯤꯁꯦ ꯑꯁꯤꯒꯤ ꯋꯥꯔꯤꯁꯤ ꯂꯤꯔꯛꯑꯦ ꯍꯥꯏꯌꯦ ꯅꯨꯄꯥꯁꯤꯅ ꯏꯃꯥꯟꯅꯕꯤꯉꯣꯟꯗ ꯀꯔꯤ ꯀꯔꯝꯍꯥꯏꯅ ꯀꯥꯏꯅꯈꯤꯕ꯭ꯔꯅ ꯑꯗꯨꯒꯤ ꯅꯨꯄꯤꯁꯤꯅꯁꯨ ꯍꯥꯏꯔꯛꯑꯦ ꯍꯥꯏꯌꯦ ꯏꯃꯨꯡꯅ ꯌꯥꯗꯦ ꯏꯃꯨꯡꯅ ꯑꯩ ꯀꯦꯔꯤꯌꯔꯗ ꯑꯣꯟꯊꯣꯛꯑꯣ ꯀꯦꯔꯤꯌꯔꯗ ꯐꯣꯀꯁ ꯇꯧ ꯈꯨꯠꯂꯣꯟ ꯃꯥꯏ ꯅꯨꯄꯤꯅ ꯅꯨꯄꯤꯁꯤꯅ ꯍꯥꯏꯔꯛꯑꯦ ꯍꯥꯏꯌꯦ ꯅꯨꯄꯥꯡꯉꯣꯟꯗ ꯑꯗꯨꯒꯤ ꯄꯥꯁꯤꯅꯅꯦ ꯏꯃꯥ ꯑꯩꯉꯣꯟꯗ ꯍꯥꯏꯈ꯭ꯔꯦꯅ ꯑꯁ ꯏꯃꯥꯟꯅꯕꯤꯁꯤꯅ ꯑꯩꯉꯣꯟꯗ ꯍꯥꯏꯔꯛꯑꯦ ꯑꯗꯨ ꯑꯗꯨꯃꯥꯏꯅ ꯍꯥꯏꯌꯦ ꯄꯤꯤꯁꯁꯦ ꯌꯥꯝ ꯉꯛꯑꯦ ꯑꯣꯏꯗꯕ ꯌꯥꯝ ꯉꯥꯡꯉꯦ ꯑꯗꯨꯝꯥꯏ ꯍꯥꯏꯕ ꯑꯗꯨꯒ ꯑꯩ ꯀꯣꯛꯇ ꯑꯩꯒꯤ ꯀꯣꯛꯇꯁꯦ ꯑꯩꯒꯤ ꯀꯣꯛꯇ ꯃꯥꯒꯤ ꯅꯍꯥꯟ ꯃꯥꯅ ꯑꯗꯨꯐ ꯋꯥꯍꯩ ꯍꯥꯏꯕ ꯍꯥꯏꯕꯁꯦ ꯑꯩꯁꯦ ꯅꯤꯡꯁꯤꯡꯉꯛꯑꯦꯕ ꯑꯩꯁꯦ ꯃꯉꯣꯟꯗ ꯄꯟꯗ꯭ꯔꯦꯕ
ꯑꯣꯝ